ꯎꯟ ꯒꯨꯠ
ꯍꯜꯂꯣ
ꯍꯜꯂꯣ
ꯑꯥꯎꯝ ꯇꯥꯕ꯭ꯔꯣ
ꯑ ꯇꯥꯔꯕꯣ ꯅꯣꯏꯕꯣ
ꯇꯌꯦ
ꯇꯥꯔꯕꯣ
ꯍꯣꯏ ꯇꯥꯔꯦ ꯑ
ꯀꯔꯤ ꯃꯊꯦꯜ ꯆꯥꯒꯦ
ꯆꯥꯛ ꯆꯥꯗ꯭ꯔꯤꯌꯦ
ꯑ
ꯑ ꯆꯥꯛ ꯆꯥꯗ꯭ꯔꯤꯌꯦ ꯅꯨꯄꯤ ꯅꯪꯗꯤ
ꯀꯩ ꯃꯊꯦꯜ ꯆꯥꯒꯦ ꯍꯧꯖꯤꯛꯁꯦ ꯆꯥꯛ ꯆꯥꯗ꯭ꯔꯤꯕꯣ
ꯆꯥꯛ ꯆꯥꯗ꯭ꯔꯤꯌꯦ ꯍꯥꯏꯔꯒ ꯍꯧꯖꯤꯛ ꯄꯨꯡ ꯀꯌꯥ ꯇꯥꯔꯒꯦ ꯇꯥꯕ꯭ꯔꯣ ꯍꯜꯂꯣ
ꯑꯥꯎ ꯇꯥꯏꯌꯦ
ꯍꯧꯖꯤꯦ ꯄꯨꯡ ꯀꯌꯥ ꯇꯥꯔꯒ ꯑꯦ ꯍꯧꯖꯤꯛ ꯄꯨꯡ ꯀꯌꯥ ꯇꯥꯔꯒꯦ
ꯎꯝ
ꯃꯣꯁꯤꯅꯤ ꯆꯥꯛ ꯆꯥꯗꯔꯤꯌꯦ ꯍꯥꯏꯕ ꯆꯥꯛ ꯆꯥꯗꯔꯤꯌꯦ
ꯑ ꯑꯩꯅ ꯁꯦꯟ ꯇꯧꯕꯤꯈꯤꯕꯅꯦ ꯅꯪꯒꯤ ꯐꯣꯇꯣ ꯑꯃ ꯌꯦꯡꯉꯣ
ꯑꯣ ꯉꯀꯣ
ꯋꯥꯔꯤꯇꯥ ꯍꯥꯏꯒꯦꯔꯣ ꯋꯥꯔꯤꯇꯥꯅꯤ
ꯍꯣꯏ ꯋꯥꯔꯤ ꯇꯥꯕ ꯌꯥꯏ ꯀꯩꯅꯣ
ꯋꯥꯔꯤꯔꯤ ꯂꯤꯕꯤꯌꯨꯔꯥ
ꯅꯤꯕꯤꯌꯣꯒꯅꯣ
ꯑ ꯑꯗꯨꯒꯨꯝꯗꯔꯦ
ꯔ
ꯑꯗꯨꯗ ꯆꯤꯌꯔ ꯑꯃ ꯆꯤꯌꯔ ꯑꯃ ꯂꯩꯕꯅꯦ ꯑꯗꯨꯗ ꯍ꯭ꯋꯥꯏꯠ ꯍ꯭ꯋꯥꯏꯠ ꯁꯦꯔꯪꯅ ꯀꯨꯞꯄꯥ ꯑꯃ ꯂꯩꯕꯔ‌ꯣ ꯋꯥꯔꯤ ꯇꯥꯅꯤꯡ ꯑꯗꯨꯗ ꯑꯗꯨ ꯑꯗꯨꯗ‌ꯣ ꯅꯣꯏ ꯃꯌꯥꯝ ꯆꯥꯃꯤꯟꯅꯧꯑꯣ
ꯑꯗꯨ ꯄꯨꯔꯛꯄꯅꯦ ꯑꯩꯗ‌ꯣ ꯍꯥꯏꯕ ꯀꯥꯎꯈꯔ‌ꯦꯕ ꯋꯥꯔꯤ ꯇꯥꯅꯤꯡꯕ꯭ꯔꯣ ꯋꯥꯔꯤ ꯂꯤꯕꯤꯌꯨꯔꯥ ꯌꯥꯝꯅ ꯐꯖꯕ ꯌꯥꯝꯅ ꯇꯥꯕ ꯅꯨꯡꯉꯥꯏꯕ ꯑꯃ ꯇꯥꯒ‌ꯦꯔꯣ
ꯇꯥꯏꯌꯦ
ꯋꯥꯔꯤꯁꯦ ꯀꯔꯤ ꯅꯪꯅ ꯇꯥꯕꯗ ꯅꯨꯡꯉꯥꯏꯒꯗꯕ ꯑꯃ ꯀꯔꯤ ꯂꯤꯁꯤꯒꯦ
ꯅꯨꯡꯁꯤꯕ ꯋꯥꯔꯤ ꯇꯥꯔꯛꯑꯣ ꯍꯥꯏꯔꯛꯑꯣ ꯇꯥꯕꯔ‌ꯣ
ꯎꯝ ꯑꯩꯈꯣꯏꯒꯤꯅꯦ ꯈꯪꯕ꯭ꯔꯥ ꯑꯥ ꯐꯨꯡꯒꯥ ꯋꯥꯔꯤ ꯑꯣꯏꯅ ꯂꯤꯕꯤꯒꯦꯕ ꯁꯨꯃꯥꯏꯅ ꯇꯧꯕꯅꯤ ꯋꯥꯔꯤꯁꯦ
ꯁ ꯈꯪꯕ꯭ꯔ ꯅꯨꯄꯥꯁ‌ꯦ ꯅꯪ ꯑꯩꯅ ꯉꯁꯥꯏ ꯂꯤꯕꯤꯈꯤꯕꯗꯣ ꯑꯗꯨꯒꯨꯝꯕ ꯑꯃꯅꯦꯕ ꯈꯪꯕꯔꯥ ꯅ ꯃꯥꯁꯤꯅ ꯀꯃꯥꯏꯅ ꯇꯧꯒꯦ ꯍꯥꯏꯕ ꯀꯥꯟꯗꯅꯦ ꯇꯥꯔꯕ ꯅꯠꯇ꯭ꯔ‌ꯣ ꯐꯖꯅ
ꯃꯥꯁꯦ ꯑ ꯃꯁꯤꯅ ꯀꯩ ꯍꯥꯏꯒ‌ꯦꯗꯅ‌ꯦ ꯎꯝ ꯃ ꯃꯥꯏ ꯅꯨꯄꯥ ꯑꯃ ꯂꯩꯌꯦꯕꯀꯣ ꯅꯨꯄꯥꯁꯤ ꯀꯃꯥꯏ‌ ꯇꯧꯒ‌ꯦꯗꯅ‌ꯦ ꯃꯥꯒꯤ ꯃꯃꯥꯁꯤ ꯗ‌ꯣ ꯄꯄꯥꯁꯨ ꯂꯩꯇꯔ‌ꯦꯕ ꯃꯥꯒꯤꯗꯤ ꯂꯩꯖꯗ꯭ꯔꯦꯕ ꯃꯥꯒꯤꯅꯤ ꯍꯥꯏꯕꯗ ꯑꯗꯨꯒ ꯃꯥꯒꯤ ꯅꯨꯄꯤꯁꯦ ꯁꯤꯗꯤ ꯃꯥꯏ ꯅꯨꯄꯤꯁꯤꯗꯤ ꯀꯩꯅꯣ ꯂꯩꯌꯦꯕ ꯃꯥꯏ ꯃꯃꯥꯒ ꯃꯄꯥꯒ ꯂꯩꯔꯤꯕꯀꯣ ꯂꯩꯕꯁꯤꯗ ꯅꯨꯄꯥꯁꯦ ꯈꯪꯕ꯭ꯔꯥ ꯈꯔ ꯑ ꯃꯁꯥꯁꯦ ꯀꯇꯟ ꯆꯨꯒꯜꯂꯦꯕ ꯍ‌ꯣꯠꯅꯅꯤꯡꯕ ꯀꯌꯥ ꯐꯥꯎꯗꯦꯕꯀꯣ ꯃꯥꯏ ꯅꯨꯄꯥꯁꯦ ꯑꯗꯨꯒꯅꯦ ꯄꯪꯁꯨ ꯑꯗꯨꯝ ꯈꯔ ꯄꯪꯖꯩꯌꯦꯕꯀꯣ ꯃꯥꯅ ꯍꯣꯠꯅꯅꯤꯡꯕ ꯐꯥꯎꯗꯕꯁꯤꯗꯅꯦ ꯅꯨꯄꯤ